ꯍꯣꯏ ꯇꯥꯕ꯭ꯔꫭ
ꯇꯥꯏꯌꯦ ꯇꯥꯏꯌꯦ ꯅꯣꯏꯗꯁꯨ ꯅꯨꯡꯁꯥ ꯌꯥꯝ ꯁꯥꯔꯝꯅꯤꯀꯣ
ꯅꯨꯡꯁꯥ ꯌꯥꯝ ꯁꯥꯔ ꯂꯩꯔꯤꯅꯦ
ꯅꯨꯡꯁꯥ ꯁꯥꯕ꯭ꯔꯣ ꯅꯨꯡꯁꯥ ꯁꯥꯕ꯭ꯔꯣ ꯅꯣꯏꯔꫭꯝꯗ
ꯍꯣꯏ ꯁꯥꯏꯌꯦ
ꯑꯣ ꯂꯥꯏꯔꯦ ꯑꯩꯈꯣꯏꯗꯁꯨꯨ ꯅꯨꯡꯁꯥ ꯁꯥꯕꯁꯤꯗꯤ ꯑꯥꯗꯒꯤ ꯀꯥꯈꯠꯄꯗꯨ ꯂꯣꯏꯔꯦ
ꯍꯣꯏꯅꯦ ꯄꯣꯠ ꯄꯨꯔꯤ ꯄꫭꯠ ꯄꯨꯔ ꯆꯠꯂꯤꯕ꯭ꯔꯣ
ꯌꯧꯈ꯭ꯔꯦꯗꯣ ꯉꯁ ꯏꯕꯅꯤ ꯋꯥꯔꯤ ꯁꯥꯕ ꯍꯦꯛ ꯍ ꯍꯦꯛ ꯌꯧꯈ꯭ꯔꯦ ꯌꯧꯕꯨꯗꯤ
ꯑꯣ ꯊꯕꯛ ꯇꯧꯔꯣꯏꯔꯣ ꯅꯪꯅꯦꯗꯣ
ꯑꯥ
ꯅꯪꯗꯤ ꯊꯕꯛ ꯇꯧꯔꯣꯏꯗ꯭ꯔꯣ
ꯇꯧꯅꯤ ꯂꯩꯉꯣꯏ ꯂꯩꯉꯣꯏ ꯆꯝꯒꯅꯤ ꯐꯁꯦ ꯀꯊꯥꯕ ꯇ ꯑꯁ ꯊꯕꯛ ꯌꯥꯝ ꯁꯨꯔꯦꯟ ꯀꯨꯝꯁꯤꯗꯤ
ꯍ ꯇ ꯁꯨꯔꯗꯤ ꯍꯁꯝꯗ ꯍꯌꯦ
ꯛꯆꯪ ꯐꯕ꯭ꯔꯥ ꯍꯨꯃꯪ ꯍꯨꯃꯥꯡ ꯇꯥ ꯇꯔꯒ ꯁꯤ ꯇꯧꯔꯦ ꯀꯥꯡ ꯀꯪꯝꯕꯗ ꯀꯪꯝꯕ ꯀꯪꯗꯒ ꯀꯪꯗꯅ ꯁꯤꯤꯗꯧꯔꯦ ꯑꯗꯨꯒ ꯃꯨꯁꯨꯨꯦ
ꯂꯥꯏꯅꯥ ꯂꯩꯇꯦ ꯍꯌꯦꯦ ꯍꯨꯃꯥꯡ ꯄꯣꯛꯄꯗ
ꯎꯝ ꯑ ꯂꯩꯅꯥꯕꯨꯗꯤ ꯂꯩꯗꯣꯏ ꯃꯥꯜꯂꯦ ꯁꯨꯅꯥ ꯅꯥꯗꯦꯅꯦ ꯑꯩꯈꯣꯏꯗꯤꯦ
ꯑꯗꯨꯅꯤ ꯑꯗꯨꯅꯤ ꯅꯥꯔꯔꯣꯏꯌꯦ
ꯎꯝ
ꯑꯁ ꯀꯔꯤ ꯐꯤꯔꯣꯟ ꯍꯥꯏꯕꯤꯔꯛꯁꯨ ꯈꯪꯗ꯭ꯔꯦ ꯉꯁꯤꯗꯤ ꯁꯥꯕꯒꯤ ꯌꯥꯝ ꯆꯥꯒꯗꯧꯔꯦ
ꯎꯝ
ꯅꯍꯥꯟ ꯐꯤꯔꯣꯟ ꯆꯨꯕꯤꯔꯒ ꯅꯨꯃꯤꯠ ꯑꯅꯤ ꯑꯍꯨꯝ ꯐꯥꯎꯕꯁꯤꯡꯁꯦ ꯅꯝꯖꯩ
ꯑꯥ ꯑꯗꯨ ꯑꯃꯨꯛ ꯁꯨꯔꯒ ꯐꯖꯅ ꯁꯨꯔꯒ ꯀꯝꯐꯣꯔꯠ ꯍꯥꯞꯇ꯭ꯔꯗꯤ ꯑꯃꯨꯛ ꯁꯨꯔꯁꯨ ꯑꯗꯨꯝꯗꯥꯝ ꯑꯗꯨꯝ ꯃꯥꯡꯉꯔꯣꯏ
ꯍꯣꯏꯅꯦ ꯀꯝꯐꯣꯔꯠꯁꯨ ꯂꯧꯒꯦꯔꯥ ꯍꯦꯛꯇ ꯀꯧꯋꯏꯅꯦ ꯑꯩꯁꯨ
ꯎꯠ ꯁꯝ ꯑꯔꯅꯤ ꯁꯤꯖꯤꯟꯅꯗꯦ ꯀꯝꯐꯣꯔꯠ ꯄꯥꯏꯕꯅ ꯅꯨꯡꯉꯥꯏꯗ
ꯉꯁꯤꯗꯤ ꯂꯧꯗ꯭ꯔꯗꯤ ꯌꯥꯔꯔꯣꯏ
ꯆꯃꯔꯗꯦꯒꯨꯝꯕꯗꯤ ꯀꯔꯤꯁꯨ ꯅꯠꯇꯦꯕ ꯂꯧ ꯍꯥꯞꯇ꯭ꯔꯁꯨ
ꯍꯣꯏ
ꯃꯐꯣꯟꯅ ꯈꯔ ꯑꯣꯏꯔꯅꯤ ꯁꯤꯖꯤꯟꯅꯗꯤꯦ ꯀꯅꯥ
ꯁꯤ ꯃꯈꯟ ꯐꯣꯟꯍꯗ꯭ꯔꯗꯤ ꯌꯥꯔꯣꯏꯦ ꯑꯩꯁꯦ ꯍꯦꯛꯇ ꯈꯟꯕ ꯌꯨꯝꯗ ꯐꯤ ꯁꯨꯕ ꯃꯇꯝꯗ ꯅꯤꯡꯁꯤꯡꯅ ꯂꯥꯛꯀꯅꯤ ꯕꯖꯥꯔ ꯀꯨꯝꯕꯗꯤ ꯀꯥꯎꯊꯣꯛꯀꯅꯤ
ꯎꯝ
ꯀꯣꯛꯁꯦ ꯌꯥꯗꯕꯅꯤꯅ ꯑꯩꯈꯣꯏ ꯂꯩꯗꯣꯏꯅꯦ
ꯎꯝ ꯀꯁꯨ ꯐꯤꯁ ꯐ ꯏꯅꯦ ꯉꯔꯥꯡ ꯅꯍꯥꯟ ꯃꯥꯏꯁꯨ ꯑꯩꯈꯣꯏ ꯍꯥꯞꯄ ꯂꯥꯏ ꯂꯥꯛꯄ
ꯑꯣ
ꯑꯗꯨ ꯂꯥꯛꯄꯒꯤ ꯃꯔꯥꯡꯗꯤꯄꯨ ꯂꯥꯛꯑꯦ ꯑꯗꯨ ꯁꯔꯞꯗꯨ ꯂꯣꯏꯔꯝꯃꯦ
ꯑꯣ
ꯁꯤ ꯑꯃꯨꯛ ꯉꯁꯤ ꯂꯧꯒꯦ ꯍꯥꯏꯔꯒ ꯑꯃꯨꯛ ꯀꯧꯈꯔꯦ ꯏꯄꯅꯨꯄꯤꯒ ꯊꯕ ꯑꯅꯤ ꯊꯣꯡꯕꯗ ꯁꯨꯔꯝꯒ ꯌꯦꯔꯨꯝ ꯂꯧꯔꯒ ꯐꯒꯦ ꯍꯥꯏꯔꯒ ꯑꯩꯈꯣꯏ ꯆꯠꯃꯤꯟꯅꯔꯒ ꯃꯥꯒꯤ ꯅꯠꯇꯨꯔꯒ ꯊꯝꯈ꯭ꯔꯦ ꯑꯦꯔꯣꯝ ꯐꯪꯗꯕꯒꯤ ꯏꯁꯇꯥꯥꯏꯐꯁꯨ ꯑꯃꯨꯛ ꯀꯧꯈ꯭ꯔꯦ ꯁꯤꯅ ꯅꯤꯡꯁꯤꯡꯂꯛꯑꯦ ꯌꯦꯔꯣꯟ ꯐꯪꯗꯕꯤꯒꯤ ꯁꯔꯐꯁꯨ ꯂꯧꯕ ꯀꯧꯈ꯭ꯔꯦꯕ
ꯎꯝ ꯀꯔꯤ ꯌꯅ ꯐꯪꯗꯕ
ꯝ ꯐꯪꯉꯟꯗ꯭ꯔꯦ ꯇꯧꯁ ꯌꯥꯝ ꯇꯥꯡꯕꯅꯦ ꯑꯗꯨꯁꯨ ꯇꯨ ꯑꯩꯠꯇꯤ ꯀꯥꯈ꯭ꯔꯕꯅꯦ
ꯑꯣꯏ ꯍ ꯀꯔꯤꯒꯤꯔꯣ ꯀꯣ
ꯔꯣꯝꯗꯤ ꯑꯩꯈꯣꯏꯔꯣꯝꯗꯗꯤ ꯌꯥꯝ ꯄꯥꯡꯈ꯭ꯔꯑꯌꯦꯔꯣꯝꯗꯤ
ꯏ ꯀ ꯔꯅꯤ ꯍꯧꯖꯤꯛ ꯁꯝꯅꯗꯨꯕꯨꯣ
ꯆꯝꯃꯔꯗꯨꯅꯤ ꯑꯗꯨ ꯑꯣꯏꯔꯁꯨ ꯈꯟꯗꯦꯗ ꯅꯥꯒꯥꯂꯦꯟ ꯑꯥꯔꯣꯝꯗꯁꯨ ꯌꯥꯝ ꯇꯪꯈ꯭ꯔꯦ ꯍꯥꯏꯌꯦꯦ
ꯑꯣ
ꯀꯥꯒꯤ ꯃꯤꯅ ꯄꯨꯗꯕ꯭ꯔꯥ ꯅꯝꯕꯔꯗꯗꯤ ꯑꯃꯨꯛ ꯐꯠꯇꯅꯁꯨ ꯌꯥꯝ ꯊꯣꯛꯂꯛꯄꯅꯦꯕ
ꯍꯣꯏꯅꯦ
ꯑꯗꯨꯒ ꯇꯝꯕ
ꯈꯪꯗꯦꯗ ꯕꯤꯖꯤꯅꯦꯁꯁꯤꯁꯨ
ꯎꯝ
ꯃꯣꯏꯅ ꯇꯥꯡꯍꯟꯅꯤꯡꯕ ꯃꯇꯝꯗ ꯍꯦꯛꯇ ꯃꯃꯜ ꯀꯥꯅꯤꯡꯕꯗꯀꯣ ꯑꯗꯨ ꯅ‌ꯦ ꯑꯗꯥꯅ‌ꯦ ꯇꯧꯔꯒ
ꯇꯪꯗꯩ ꯇꯧꯅꯕ ꯑꯣꯔꯣꯝꯗꯁꯨ ꯂꯥꯏ ꯂꯥꯏꯍꯥꯟ ꯑꯩꯈꯣꯏ ꯈꯨꯟ ꯁꯤ ꯑꯩꯈꯣꯏ ꯃꯣꯏ ꯆꯠ ꯅꯛ ꯅꯛ ꯑꯥꯗ ꯆꯠꯂꯦꯕ
ꯎꯝ
ꯑꯥꯎꯗ ꯀꯣ
ꯑꯥ
ꯑꯥꯗ
ꯑꯗꯨ ꯆꯠꯂꯒ ꯄꯨꯔꯛꯑꯣ ꯑꯗꯨꯗꯤ ꯅꯍꯟꯗꯤ ꯍꯣꯡꯕꯅꯤꯅ ꯍ‌ꯣꯡꯍꯣꯡꯕꯅꯦꯕ ꯑꯗꯨꯒꯤ ꯄꯨꯔꯒ ꯑꯩꯈꯣꯏꯔꯣꯝꯗ ꯂꯥꯛꯄꯗ ꯕꯣꯛꯁ ꯂꯧꯋꯟ ꯇꯨ ꯊꯥꯎꯖꯟ ꯐꯥꯏꯚ ꯍꯟꯗ꯭ꯔꯦꯗ ꯑꯗꯨꯨꯝꯕ ꯄꯤ ꯄꯤꯕ ꯅꯍꯥꯟ ꯍꯧꯖꯤꯛ ꯎꯝ ꯋꯥꯟ ꯃꯟꯁꯗꯨꯁꯨ ꯈ꯭ꯔꯦ ꯍꯣꯏ ꯍꯣꯏ ꯃꯁ ꯖꯨꯟ ꯃꯦ ꯖꯨꯟꯍ‌ꯣꯏꯗ ꯑꯗꯨꯋꯥꯏꯗꯀꯣ
ꯎꯝ
ꯑꯗꯣ ꯂꯥꯍꯟ ꯃꯣꯏꯁꯦ ꯈꯨꯟꯒꯤ ꯈꯨꯟꯗꯒꯤ ꯁꯇꯤꯃꯜ ꯂꯥꯛꯑꯦꯕ ꯑꯩꯈꯣꯏꯀꯣ
ꯎꯝ
ꯗꯨꯕꯨ ꯄꯨꯔꯛꯑꯣ ꯄꯨꯔꯛꯄꯤꯌꯣ ꯕꯛꯣꯁ ꯑꯃꯥ ꯄꯨꯔꯛꯄꯤꯌ‌ꯣ ꯍꯥꯏꯔꯒꯥ ꯍ‌ꯣꯍ‌ꯣ ꯗꯨ ꯌꯦꯔꯨꯝ ꯄ꯭ꯂꯦꯗꯣ ꯅꯨꯃꯤꯠ ꯑꯅꯤ ꯁꯨꯗꯦꯕ ꯑꯗꯨ ꯕꯣꯛꯁ ꯑꯃꯥ ꯄꯨꯔꯛꯑꯣ ꯄꯨꯔꯛꯄꯤꯑꯣ ꯍꯥꯏꯔꯒꯥ ꯄꯨꯔꯛꯄꯤꯌ‌ꯣ ꯍꯥꯏꯔꯒ ꯌꯥꯝ ꯇꯪꯉꯦ ꯑꯔꯣꯝꯗꯁꯨ
ꯑꯥ
ꯕ‌ꯣꯛꯁ ꯑꯃꯗ ꯋꯥꯟ ꯊꯥꯎꯖꯦꯟ ꯁꯤꯛꯁ ꯍꯟꯗ꯭ꯔꯦꯠ ꯐꯤꯐꯇꯤ ꯍꯥꯏꯌ‌ꯦ
ꯑꯥ
ꯑꯗꯨ ꯃ‌ꯣꯏꯗꯤ ꯑꯁꯨꯝ ꯑꯁꯨꯝ ꯑꯁꯤ ꯁꯤꯒꯤ ꯃꯦꯝꯕꯥꯥꯟ ꯈꯪꯗꯕꯒꯤ ꯇꯥꯡꯕꯒꯤ ꯄꯨꯗꯦ ꯍꯥꯏꯅ ꯍꯥꯏꯕ
ꯑꯥ
ꯄꯨꯕꯁꯨ ꯌꯥꯝꯅꯦ ꯑꯁꯣꯝꯗ ꯎ ꯎꯝ ꯇꯨꯋꯦꯟꯇꯤ ꯀꯥꯈ꯭ꯔꯗꯤ ꯇꯨ ꯑꯩꯠꯇꯤꯗꯤ ꯌꯥꯝ ꯀꯥꯈ꯭ꯔꯦ ꯐꯥꯡꯗ꯭ꯔꯦ ꯍꯧꯖꯤꯛ ꯍꯥꯏꯔꯒ ꯇꯨ ꯇꯨ ꯋꯥꯟ ꯊꯥꯎꯖꯟ ꯁꯤꯛꯁ ꯍꯟꯗ꯭ꯔꯦꯠ ꯐꯤꯐꯇꯤ ꯄꯤꯔꯁꯨ ꯄ꯭ꯂꯦꯠꯗ ꯇꯨ ꯊꯥꯔꯇꯤ ꯐꯥꯏꯚ ꯇꯥꯕꯅꯦꯕ ꯑꯗꯨꯁꯨ ꯌꯥꯔꯤꯅꯀꯣ ꯇꯨꯑꯩꯠꯇꯤꯗꯩ ꯗꯒꯤ ꯍꯦꯟꯅꯗꯤ ꯄ꯭ꯂꯦꯠ ꯃꯔꯤ ꯄ꯭ꯂꯦꯠ ꯇꯔꯦꯠ ꯆꯪꯉꯅꯤꯅ
ꯎꯝ
ꯑꯗ‌ꯣ ꯃꯃꯥꯟ ꯇꯥꯡꯕꯒꯤ ꯄꯨꯗꯦ ꯍꯥꯏꯕ ꯄꯨꯔꯗꯤ ꯐꯕꯀ‌ꯣ
ꯁꯤꯗ ꯑꯩꯁꯨ ꯏꯅꯥꯎꯅꯨꯄꯥꯕꯨ ꯁꯤ ꯑꯩꯈꯣꯏ ꯌꯨꯝ ꯅꯛ ꯃꯊꯛꯇ ꯌꯦꯔꯨꯝ ꯂꯧꯔ ꯂꯥꯛꯑꯣ ꯍꯥꯏꯅ ꯊꯥꯕꯤꯔ ꯑꯩ ꯌꯦꯔꯨꯝ ꯂꯩꯇꯦ ꯍꯥꯏꯌꯦ ꯍꯥꯏꯅ
ꯌ‌ꯦꯔꯣꯝ ꯐꯪꯗꯦ ꯑꯁꯣꯝꯗꯁꯨ ꯑꯩ ꯍꯧꯖꯤꯛ ꯑꯩꯈꯣꯏ ꯏꯟꯁꯥꯡ ꯂꯧꯍꯧꯗ꯭ꯔꯁꯨ ꯑꯗꯨꯝ ꯅꯨꯡꯊꯤꯟꯗ ꯆꯥ ꯆꯥꯅꯤꯡꯉꯥꯏ ꯆꯔꯥ ꯋꯥꯟꯅꯤꯡꯉꯥꯏ ꯌꯦꯔꯨꯝ ꯂꯩꯌ‌ꯦ ꯎꯝ ꯌ‌ꯩꯔꯨꯝ ꯄꯤꯔꯛ ꯐꯪꯗꯦ
ꯑꯣ
ꯆꯥꯛ ꯆ ꯑꯗꯨꯗꯤ ꯏꯟꯁꯥꯡꯁꯨ ꯂꯧꯍꯧꯗꯕꯩ ꯉꯁꯤ ꯑꯌꯨꯛ ꯑꯂꯨꯒ ꯀꯣꯕꯤ ꯆꯥꯏꯕ ꯏꯟꯁꯥꯡ ꯍꯥꯎꯗꯕꯒꯤ ꯌ‌ꯦꯔꯨꯝ ꯂꯧꯕꯤ ꯑꯂꯧ ꯄꯠ ꯌꯦꯔꯨꯝꯃꯨꯛ ꯉꯔꯥꯡ ꯍꯤꯡ ꯂꯣꯏꯈ꯭ꯔꯦꯕ
ꯎꯝ
ꯗꯨ ꯄꯥꯝꯗꯦ ꯑꯗꯨ ꯏꯁ ꯑꯗꯨꯗꯨꯕꯥꯅꯤ ꯆꯔꯥꯎꯒꯟꯅꯤꯉꯥꯏ ꯀꯃꯥꯏ ꯇꯧꯅꯤ ꯍꯦꯟꯅ ꯆꯥꯛ ꯑꯣꯏꯅ ꯊꯥ ꯇꯥꯈ꯭ꯔꯒꯦ
ꯆ ꯊꯥꯅꯤꯡꯉꯥꯏ ꯂꯧꯈ꯭ꯔꯒꯦ ꯍꯥꯏꯅ ꯑꯅꯤꯗꯨ ꯄꯨꯔꯒ ꯆꯠꯈ꯭ꯔꯦ ꯑꯗꯨꯗ ꯁꯔꯞ ꯂꯣꯢ ꯀꯧꯈ꯭ꯔꯦꯕ
ꯎꯝ ꯐꯤ ꯁꯨꯔ ꯊꯝꯃꯦ ꯍꯨꯔꯦꯟ ꯑꯃꯨꯛ ꯅꯣꯡ ꯆꯨꯔꯛꯑꯗꯤ ꯏꯅꯥꯎ ꯅꯨꯄꯥ ꯑꯀꯣ ꯍꯜꯂꯛꯇ꯭ꯔꯤꯉꯩ ꯑꯃꯨꯛ ꯆꯨꯔꯛꯑꯗꯤ ꯃꯈꯩ ꯑꯃꯨꯛ ꯆꯨꯔꯑꯒ ꯂꯩꯔꯒꯦ
ꯍꯣꯏ ꯍꯧꯖꯤꯛꯇꯤ ꯆꯨꯔꯦꯗ ꯍꯣꯔꯦꯟ ꯆꯨꯔꯁꯨ ꯏꯚꯅꯤꯡ ꯋꯥꯢꯗ ꯆꯨꯅꯤꯗ
ꯍꯧꯖꯤꯛ ꯍꯧꯖꯤꯗꯤ ꯍꯧꯖꯤꯛ ꯍꯧꯖꯤꯗꯤ ꯆꯨꯩꯕꯗꯤ ꯆꯨꯗꯧ ꯃꯥꯟꯗꯦ
ꯎꯝ
ꯍꯣꯏꯅꯁꯨꯨꯝ ꯉꯔꯥꯡꯗꯤ ꯅꯨꯡꯊꯤꯟꯗꯤ ꯐꯖꯅ ꯁꯥꯏꯍꯥꯢꯌꯦ
ꯅꯨꯡꯁꯥ ꯑꯩꯈꯣꯏꯗ ꯆꯣꯡꯉꯔꯛꯑꯗꯤ ꯅꯨꯡꯁꯥ ꯌꯥꯝ ꯁꯥꯏ ꯍꯥꯏꯦꯅ ꯅꯨꯡꯊꯤꯅꯗꯤ
ꯑꯣ ꯉꯔꯥꯡ ꯏꯃꯥ ꯄꯨꯡ ꯇꯔꯨꯛ ꯑꯗꯨꯋꯥꯏꯗ ꯐꯣꯟ ꯇꯧꯔꯛꯄ
ꯎꯝ
ꯑꯗꯣꯝꯇꯅ ꯑꯩꯈꯣꯏ ꯑꯤ ꯗꯨꯀꯥꯟꯗ ꯂꯩꯕ ꯌꯥꯝ ꯈꯔ ꯆꯤꯟꯕ ꯐꯤ ꯐꯨꯔꯤꯠ ꯇꯨꯅꯤꯡꯉꯥꯏ ꯐꯨꯔꯤꯠ ꯇꯨꯅꯤꯡꯉꯥꯏ ꯑꯩꯈꯣꯏ ꯐꯤ ꯐꯦꯕ꯭ꯔꯤꯛ ꯌꯩꯅ ꯂꯩꯕ ꯈꯔ ꯆꯤꯟꯅ ꯂꯩꯕ
ꯑꯣ
ꯑꯗꯨ ꯃꯇꯅ ꯑꯩ ꯏꯃꯥ ꯐꯣꯟ ꯇꯧꯔꯛꯑꯦ ꯑꯗꯣ ꯑꯩ ꯈꯔ ꯆꯤꯟꯕꯤ ꯄꯥꯏꯈꯠꯇ꯭ꯔꯦ ꯑꯗꯨꯗ ꯑꯩꯁꯨ ꯀꯣꯜ ꯕꯦꯛ ꯇꯧꯕ ꯀꯥꯎꯈ꯭ꯔꯦꯅꯦ
ꯎꯝꯁꯨ ꯑꯣ ꯁꯥꯕꯅꯤ ꯑꯁ ꯉꯁꯤꯗꯤ ꯅꯨꯡꯁꯥ ꯌꯥꯝ ꯅꯨꯡꯁꯥꯏ ꯅꯨꯡꯁꯥ ꯁꯥꯕꯤꯌꯦ ꯃꯤ ꯊꯨꯝ ꯀꯥꯄ ꯊꯨꯝ ꯂꯥꯛꯑꯣ ꯊꯨꯝ ꯀꯞꯄꯗꯤ ꯅꯨꯡꯉꯥꯏ ꯊꯨꯝ ꯀꯄ ꯅꯨꯡꯉꯥꯏꯅꯤ ꯅꯨꯡꯉꯥꯏꯅꯤ ꯍꯥꯏꯔꯒ ꯂꯩꯕꯗ ꯑꯃꯨꯛ ꯏꯚꯅꯤꯡꯉꯣꯏꯗ ꯅꯨꯡ ꯀꯟꯅ ꯇꯥꯏ ꯍꯥꯏꯌꯦ
ꯑꯥꯎ
ꯀꯗ ꯃꯥꯗꯤ ꯀꯄꯔ ꯑꯩ ꯕꯥꯅꯤꯗꯤ ꯀꯞꯇꯦ ꯑꯥ ꯀꯩꯅꯣꯗ ꯅꯪ ꯅ ꯑꯩꯈꯣꯏꯅ ꯁꯤꯡ ꯈꯥꯏꯕꯗꯨ
ꯎꯝ
ꯑꯗꯨꯅ ꯑꯗꯨꯗ ꯕ꯭ꯔꯣꯒꯤ ꯂꯧ ꯃꯆꯥ ꯂꯩꯌꯦꯅ ꯑꯗꯨ ꯏꯄꯥꯒ ꯏꯕꯥꯅꯤꯗꯤ ꯁꯦꯡꯗꯣꯛꯄ ꯆꯠꯄꯅꯦ ꯂꯧꯗ ꯆꯠꯗꯤ ꯍꯥꯏꯌꯦ
ꯑꯥ
ꯑꯣ ꯉꯁꯤꯗꯤ ꯀꯃꯥꯏꯅ ꯇꯧꯅꯤ ꯍꯥꯏꯔꯒ ꯑꯧ ꯉꯁꯤ ꯑꯌꯨꯛꯁꯨ ꯀꯣꯜ ꯇꯧꯔꯛꯑꯝꯃꯦ
ꯑꯥ
ꯑ ꯀꯩꯅꯣ ꯅ ꯅꯨꯄꯤꯒꯤ ꯂꯩꯔ ꯊꯥꯈ꯭ꯔꯦ ꯍꯥꯏꯅꯀꯣ
ꯑꯁ ꯇꯋꯣꯏꯒꯤ ꯃꯤ ꯑꯥ ꯄꯔꯇꯨꯗ ꯃꯆꯥꯅꯨꯄꯤ ꯈꯔ ꯂꯩꯌꯦꯅ ꯑꯥ ꯃꯈꯥꯗ ꯑꯥ ꯃꯈꯥꯗ
ꯄꯥꯔꯋꯦꯟꯒꯤ ꯃꯤ ꯄꯥꯔꯠ ꯇꯨꯗ ꯂꯩꯕ
ꯅꯠꯇꯕ ꯄꯥꯔꯠ ꯋꯥꯟ ꯑꯩꯈꯣꯏ ꯈꯨꯟꯒꯤ ꯄꯥꯔꯠ ꯇꯨꯒꯤ ꯃꯤ ꯑꯥ ꯃꯊꯛ ꯃꯈꯥꯗ ꯂꯩꯕꯗꯣ
ꯑꯥ
ꯑꯥ ꯃꯈꯥꯗ ꯃꯀꯣꯛ ꯇꯥꯡ ꯃꯀꯣꯛ ꯄꯥꯛꯂꯨ ꯇꯛꯂꯨ ꯇꯧꯕ ꯌꯨꯝ ꯃꯅꯥꯎꯄꯥ ꯂꯩꯕꯁꯤꯡꯗꯣ
ꯑꯥ
ꯑꯗꯨꯒꯤ ꯒ꯭ꯔꯥꯟꯐꯥꯗꯔꯗꯨ ꯄꯥꯔꯠ ꯋꯥꯟꯗ ꯂꯩꯌꯦꯅ ꯑ ꯃꯈꯥꯗ
ꯑꯝ
ꯄꯔ ꯋꯥꯟꯗ ꯃꯊꯛꯇ ꯑꯥ ꯈ꯭ꯋꯥꯏꯗꯒꯤ ꯃꯊꯥꯛꯇ ꯂꯩꯕꯗꯣ ꯃꯇꯣꯟꯗ ꯂꯩꯕꯗꯣ ꯑꯗꯨ ꯅꯨꯄꯥꯒꯤ ꯒꯥꯔꯤ ꯆꯒꯅꯤ ꯍꯥꯏꯌꯦ ꯑꯥꯁꯨ ꯃꯆꯨ ꯆꯤꯡ ꯄꯥꯠꯇꯨꯗ ꯃꯆꯨ ꯃꯆꯨ ꯑꯅꯤꯗꯣ
ꯎꯝ
ꯑꯗꯨꯅꯅꯤ ꯑꯗꯨ ꯑꯅꯤ ꯆꯠꯅꯤꯡꯉꯩ ꯀ꯭ꯔꯥꯗꯣꯝꯕꯤ ꯆꯠꯅꯤꯡꯉꯩ ꯃꯥꯜꯂꯦ ꯑꯗꯨꯃꯩꯗ ꯊꯤꯡꯒꯅꯤ ꯍꯥꯏꯕ
ꯎꯝꯁꯇꯤꯐꯤꯟ ꯁ ꯈꯔ ꯑꯃꯨ ꯍꯥꯥ
ꯒꯌꯥꯟ ꯇꯥꯗꯦ
ꯇꯥꯗ꯭ꯔꯁꯨ ꯌꯥꯔꯦ
ꯑꯗꯨꯗ ꯊꯥꯈ꯭ꯔꯦꯔ ꯂꯩꯔꯤꯛ ꯂꯩꯔꯤꯛ ꯊꯥꯏꯑꯦ ꯍꯥꯏꯅ ꯀꯣꯜ ꯇꯧꯔꯛꯑꯦ
ꯑꯣ
ꯑꯗꯨ ꯀꯃꯗꯧꯦ ꯑꯂꯒ ꯆ ꯀꯦꯔꯥ ꯍꯥꯏꯒ ꯑ ꯆꯠꯒꯅꯤ ꯏꯄꯥꯗꯤ ꯎ ꯀꯩꯅꯣ ꯂꯩꯔꯤꯛ ꯃꯥ ꯆꯦꯡꯁꯨ ꯈꯔ ꯍꯥꯞꯄ ꯃꯜꯂꯦ
ꯑꯥ
ꯀꯗꯤ ꯑꯩꯅ ꯉꯁꯥꯏ ꯀꯣꯇꯥ ꯇꯔꯥꯒꯨꯝꯕ ꯍꯥꯏꯕꯗꯤ ꯐꯕ ꯏꯄꯥꯗꯨ ꯂꯨꯝꯃꯦ ꯍꯥꯏꯅ ꯆꯥꯏꯅꯤꯡ ꯆꯩ ꯂꯥꯢꯔꯤꯛ ꯁꯨ ꯂꯨꯝꯕꯅꯤꯅꯀꯣ ꯑꯗꯨ ꯀꯤꯕꯒꯤ ꯃꯥ ꯎꯝ ꯌꯥꯏ ꯍꯥꯏꯕ꯭ꯔꯥ ꯇꯔꯦꯠ ꯍꯥꯏꯕ꯭ꯔꯥ ꯑꯗꯨ ꯉꯥꯛꯇ ꯊꯥꯏꯌꯦ ꯎꯝ ꯇꯔꯥꯒꯨꯝꯕꯁꯨ ꯊꯕꯗꯤ ꯐꯕꯀꯣ ꯍꯥꯏ ꯃꯥꯅ ꯃꯥꯁꯨ ꯔꯤꯒ꯭ꯔꯦꯠ ꯇꯧꯈ꯭ꯔꯦꯕ ꯑꯁ ꯀꯩꯁꯨ ꯀꯩꯗꯦꯗ ꯊꯥꯗꯔꯤ ꯑꯗꯨ ꯌꯥꯅꯤ ꯆꯩ ꯗꯦ ꯅꯅꯥꯁꯨꯧ ꯍꯥꯏꯔꯒ ꯍꯣꯏ ꯕ꯭ꯔꯥ ꯕ꯭ꯔꯥꯗꯣ ꯑꯗꯨꯝ ꯒꯥꯔꯤ ꯆꯠꯄꯗ ꯊꯥꯕꯤꯒꯦ ꯑꯗꯨ ꯑꯣ ꯑꯗꯨꯒ ꯑꯗꯨ ꯄꯥꯏꯔꯒ ꯃꯈꯥ ꯀꯨꯝꯈ꯭ꯔꯦ ꯑꯗꯨ ꯑꯃꯨꯛ ꯂꯧꯗꯁꯨꯨ ꯊꯨꯝ ꯈꯔ ꯄꯨꯔꯒ ꯆꯠꯅꯤꯡꯉꯥꯏ ꯊꯨꯝꯁꯨ ꯄꯨꯔꯒ ꯀꯨꯝꯈ꯭ꯔꯕꯅꯤ ꯍꯥꯏꯌꯦ ꯁꯨꯝ ꯆꯠꯅꯤꯡꯉꯦ ꯀꯣ ꯂꯧꯗ
ꯑꯥ
ꯊꯝ ꯆꯁꯤꯦ ꯍ
ꯂꯥꯏꯔꯤꯛꯗꯨ ꯂꯨꯝꯕꯗꯤ ꯂꯨꯝꯃꯅꯤ ꯍꯩ ꯂꯥꯏꯔꯤꯛꯇꯨ ꯇꯔꯥꯅꯤꯍꯦ
ꯀꯔꯤ ꯀꯔꯤ ꯌꯧꯕ꯭ꯔꯥ
ꯃꯥꯢ ꯄꯥꯛꯄ ꯈꯥꯏꯕ
ꯑꯥ
ꯁꯥꯏꯟꯁꯀꯤꯗꯤ ꯌꯥꯝ ꯊꯤꯛ ꯑꯣꯏꯅꯀꯣ ꯑꯗꯨ ꯄꯥꯔ ꯄꯥꯔ ꯈꯥꯏꯔꯒ ꯇꯧꯕꯅꯤꯅ ꯇꯧꯔꯥ ꯊꯣꯛꯑꯦꯕ ꯏꯪꯂꯤꯁ ꯇꯤ ꯑꯜꯇꯤꯗꯨꯗꯤ ꯂꯧꯊꯣꯛꯈ꯭ꯔꯦ ꯑꯜꯇꯤꯗꯤ ꯍꯥꯞꯀꯅꯨ ꯍꯥꯏꯑꯦꯅꯀꯣ
ꯎꯝ
ꯑꯟꯇꯤꯗꯤ ꯂꯧꯊꯣꯛꯈ꯭ꯔꯦ ꯁꯤꯗ ꯂꯩꯌꯦ ꯑꯩ ꯏꯅꯥꯎꯅꯨꯄꯥꯅ ꯉꯁꯤ ꯑꯌꯨꯛ ꯆꯥꯛ ꯊꯣꯡꯕ
ꯎꯝ
ꯆꯥꯛ ꯅꯠꯗꯦ ꯁꯤꯗꯤ ꯆꯒꯦꯝ ꯄꯦꯠꯄꯅ
ꯎꯝ ꯅꯪꯒꯗꯤ ꯅꯪ ꯀꯗꯥꯏ ꯆꯠꯈ꯭ꯔꯕꯒꯤ ꯃꯥꯅ ꯊꯣꯡꯕ꯭ꯔꯅꯦ
ꯑꯩ ꯇꯨꯝꯕꯒꯤ
ꯑꯁ ꯂꯣꯏꯔꯦꯗ ꯅꯪꯁꯨ ꯑꯗꯨꯗꯤ ꯄꯦꯠꯂꯁꯨ ꯀꯜꯂꯁꯨ ꯆꯥꯕ ꯇꯥꯕꯅꯦ ꯑꯗꯨꯗꯤ ꯅꯣꯛꯀꯅꯨ ꯍꯥꯏꯅꯤꯡꯉꯥꯏ ꯂꯩꯇꯦ ꯑꯗꯨꯨꯗꯤ ꯍꯥꯏꯅꯤꯡꯉꯥꯏ ꯂꯩꯇꯦ ꯋꯥ ꯍꯥꯏꯅꯤꯡꯉꯥꯏ ꯂꯩꯇꯦ
ꯉꯥ ꯉꯥ ꯂꯩꯔꯔꯒ ꯊꯣꯡꯉꯒ ꯊꯝꯃꯦ ꯑꯗꯣ ꯌꯦꯡꯁꯥꯡꯗꯤ ꯉꯔꯥꯡꯒꯤ
ꯀꯝ ꯗ ꯆꯥꯛꯇꯣ ꯃꯥꯟ ꯊꯣꯡꯉꯒ ꯀꯩꯅꯣ ꯇꯧꯋꯦꯕ
ꯑꯥ
ꯄꯦꯠꯄꯅ ꯆꯥꯕ ꯌꯥꯗꯦꯅꯦ ꯍꯥꯏꯗꯤ ꯉꯔꯥꯡ ꯇꯤꯐꯤꯟ ꯁꯦꯝꯃꯔꯒ ꯃꯥꯅꯄꯨꯒꯦ ꯇꯤꯐꯤꯟ ꯁꯝꯃ ꯊꯝꯃ ꯑꯩꯒꯤ ꯇꯤꯐꯤꯟꯁꯨ ꯄꯨꯕ ꯀꯧꯔꯒ ꯑꯃꯨꯛ ꯆꯠꯈ꯭ꯔꯦ ꯉꯔꯥꯡꯁꯨ ꯉꯁꯤꯒꯤ ꯆꯛꯗꯤ ꯄꯦꯟꯂꯦ ꯇꯤꯐꯤꯟ ꯑ ꯕꯤꯁꯜ ꯆꯂꯒ ꯇꯤꯐꯤꯟ ꯌꯦꯡꯉꯦ ꯍꯥꯏꯔ ꯍꯦꯛꯇ ꯃꯇꯝ ꯂꯩꯇꯕ ꯇꯟꯕꯒ
ꯑ
ꯇꯤꯐꯤꯟ ꯂꯩꯇꯦꯅꯦ ꯑꯩꯒꯤ ꯏꯟꯁꯥꯝ ꯄꯨꯅꯤꯡꯉꯥꯏ ꯇꯤꯐꯤꯟꯗꯤ ꯌꯥꯝ ꯂꯧꯕꯅꯤꯍ
ꯎꯝ
ꯑꯗꯨꯕꯨ ꯑꯉꯥꯡꯁꯤꯡꯅ ꯍꯦꯛꯇ ꯃꯥꯡꯍꯟꯕꯤꯕ ꯃꯤ ꯑꯃꯅ ꯑꯃ ꯑꯃ ꯍꯥꯟꯕꯤ ꯃꯤ ꯑꯃꯅ ꯑꯃ ꯑꯃꯆꯥ ꯑꯃꯆꯥ ꯃꯤ ꯑꯃ ꯑꯃ ꯍꯣꯁꯇꯦꯜꯗ ꯆꯪꯕ ꯑꯣꯏꯅ ꯍꯥꯏꯗꯤ ꯆꯥꯎꯁꯨ ꯆꯥꯎꯅꯤ ꯍꯦꯟꯂꯒꯁꯨ ꯂꯧꯅꯤꯡꯗꯔꯁꯨ
ꯑꯗꯨ ꯈꯔ ꯐꯖꯕ ꯂꯧꯔꯒ ꯁꯤ ꯊꯣꯛꯄꯤ ꯌꯥꯔꯣꯏ ꯍꯥꯏꯅ ꯊꯤꯡꯕ ꯇꯥꯅꯤꯅꯦ
ꯑꯦꯁꯦꯛ ꯑꯣꯄ ꯌꯥꯎꯔꯣꯏ ꯍꯥꯏꯔꯁꯨ ꯑꯣꯄꯔ ꯂꯩꯇꯦ ꯑꯗꯣ ꯍꯧꯖꯤꯛ ꯀꯥꯟꯗꯤ ꯍꯣꯏ ꯃꯤ ꯀꯌꯥ ꯀꯩꯅꯣ ꯇꯧꯗ꯭ꯔꯦ ꯍꯥꯏꯕꯗꯤ ꯑꯥ ꯀꯩꯅꯣ ꯇꯧꯕꯅꯤꯅꯀꯣ
ꯎꯝ
ꯅꯪꯒꯤꯗꯨꯗꯤ ꯅꯪꯅꯨꯄꯥ ꯏꯝꯐꯥꯜꯗ ꯂꯩꯕꯗꯨꯅ ꯃꯥꯒꯤ ꯃꯔꯨꯞꯁꯤꯡ ꯄꯤꯈ꯭ꯔ ꯃꯥꯜꯂꯦ
ꯎꯝ ꯑꯗꯨ ꯅꯍꯥꯟꯗꯣ ꯅꯣꯡ ꯅꯤꯃꯤꯅꯦ ꯑꯗꯨꯒꯤ ꯋꯥꯔꯤ ꯍꯥꯏꯔꯒ ꯀꯣ
ꯑꯥ
ꯑꯗꯣ ꯀꯩꯅꯣ ꯅꯣꯡꯃꯥꯃꯣꯏ ꯁꯥ ꯆꯥꯅꯤꯡꯉꯥꯏ ꯏꯟꯁꯥꯡ ꯍꯧꯗꯕꯒꯤ ꯁꯥ ꯆꯥꯅꯤꯡꯉꯥꯏ ꯁꯤ ꯑꯗꯨ ꯅꯨꯄꯤꯉꯣꯟꯗ ꯄꯩꯁꯥ ꯅꯤ ꯃꯅꯦ
ꯑꯥ
ꯑꯗꯨ ꯅꯤꯔꯒ ꯑꯗꯨ ꯅꯨꯄꯤꯅ ꯄꯩꯁꯥ ꯄꯤꯌꯦ ꯍꯥꯏꯌꯦ ꯑꯣꯛꯁꯥ ꯃꯣꯏ ꯂꯧꯔꯒ ꯆꯥꯈ꯭ꯔꯦ ꯍꯥꯏꯌꯦ
ꯑꯦ
ꯊ꯭ꯔꯤ ꯍꯟꯗ꯭ꯔꯦꯗ ꯍꯥꯏꯕ꯭ꯔꯥ
ꯍꯥꯥ
ꯑꯗꯨ ꯇꯥꯔꯒ ꯑꯃꯨꯀ ꯎꯝ ꯃ ꯃꯣꯏ ꯄꯩꯁꯥ ꯂꯩꯕ ꯑꯃꯇꯅ ꯑꯗꯨ ꯅꯨꯄꯤꯕꯨ ꯄꯤꯕ
ꯑꯥ
ꯄꯤꯔꯒ ꯑꯗꯨ ꯅꯨꯄꯤꯗꯨ ꯂꯧꯕ ꯌꯥꯗꯦꯍꯦ ꯑꯁ ꯂꯧꯔꯦꯗ ꯑꯗꯨꯕꯨꯗꯤ ꯀꯔꯤ ꯇꯧꯅꯤ ꯑꯗꯨꯝ ꯀꯔꯤꯁꯨ ꯅꯠꯇꯦ ꯍꯥꯏꯅ ꯅꯨꯄꯤꯗꯣ ꯌꯦ ꯂꯧꯗꯦ ꯍꯥꯏꯌꯦ ꯑꯗꯨꯗꯤ ꯑꯗꯨꯀꯥꯟꯗ ꯍꯥꯏ ꯑꯗꯨꯗꯨ ꯎꯝ ꯑꯗꯨ ꯗꯤ ꯃꯣꯏ ꯀꯨꯏꯈ꯭ꯔꯕꯂꯦ ꯉꯥꯏꯍꯥꯛ ꯑꯣꯏꯈ꯭ꯔꯕꯂꯦ
ꯑꯥ
ꯑꯗꯨꯒ ꯑꯗꯨ ꯅꯨꯄꯤꯗꯨꯅ ꯅꯍꯦꯟꯗꯥ ꯄꯩꯁꯥ ꯎꯝ ꯎꯝ ꯀꯩꯅꯣ ꯅꯨꯄꯥ ꯑꯩꯉꯣꯟꯗ ꯄꯩꯁꯥ ꯕꯣꯔꯣꯇꯣ ꯆꯥꯝꯃꯉꯥꯒꯨꯕ ꯕꯣꯔꯣ ꯇꯧꯕꯤꯌꯣ ꯍꯥꯏꯅ ꯍꯥꯏꯔꯛꯑꯦ ꯍꯥꯏꯌꯦ
ꯑꯥ
ꯑꯗꯣ ꯏꯅꯣꯟ ꯅꯨꯄꯤꯅꯦ ꯑꯁꯤꯒꯤ ꯄꯩꯁꯥ ꯄꯩꯁꯥ ꯈꯔ ꯐꯪꯕꯗꯀꯣ
ꯑꯥ